ꯇꯥꯕ꯭ꯔꯣ ꯇꯥꯕ꯭ꯔꯣ ꯑꯦ ꯑꯣ ꯑꯗꯨꯣ ꯐꯣꯟꯗꯣ ꯑꯁꯤ ꯃꯥꯒꯤ ꯑꯦꯞꯁꯇꯒꯤ ꯁꯨꯛꯂꯦꯟ ꯂꯩꯍꯟꯒꯅꯨ ꯁꯨꯃꯥꯏꯅ ꯇꯧꯔꯒꯩꯕꯥꯅꯤ ꯉꯥꯡꯅꯒꯗꯕꯅꯦ ꯃꯤꯅꯤꯠ ꯇꯔꯥꯃꯨꯛ
ꯍꯣꯏ ꯚ ꯑꯗꯣ ꯀꯩꯅꯣ ꯏꯁꯄꯤꯀꯔ ꯊꯣꯛꯇꯤꯌꯦ ꯏꯁꯄꯤꯀꯔ
ꯏꯁꯄꯤꯀꯔ ꯊꯣꯛ ꯑꯣꯏꯏꯌꯦ ꯑꯗꯨꯝꯃ ꯁꯨꯃꯥꯏꯅ ꯉꯥꯡꯒꯗꯕꯅꯦ
ꯁꯨꯃꯥꯏ ꯉꯥꯡꯗ꯭ꯔꯥ ꯍꯥꯏꯁꯦ ꯔꯥꯁꯇꯤꯛꯀ ꯊꯥꯕꯁꯨ ꯌꯥꯗ꯭ꯔꯦ
ꯌꯥꯗꯦ ꯂꯥꯎꯠ ꯁ꯭ꯄꯤꯀꯔꯒꯤ ꯑꯣꯞꯁꯟ ꯂꯩꯇꯦꯕ
ꯑ
ꯑꯗꯨ ꯃꯩꯇꯩꯂꯣ ꯉꯥꯡꯉꯗꯕꯅꯦ ꯕꯕꯥꯅꯤꯗꯣ ꯑꯗꯨ ꯍꯥꯏꯗꯤ ꯑꯗꯨꯝ ꯉꯥꯡꯂꯒ ꯂꯩꯔꯗꯤ ꯍꯦꯟꯅ ꯄꯩꯁꯥꯗꯨꯣ ꯆꯪꯒꯅꯦꯕ ꯑꯗꯨ ꯕꯦꯛꯒ꯭ꯔꯥꯎꯟ ꯕꯦꯛꯒ꯭ꯔꯥꯎꯟ ꯕꯣꯏꯁꯀꯨꯝꯕ ꯂꯩꯗꯅ ꯑꯉꯥꯡꯗꯨ ꯕꯤꯗ ꯑꯗꯨꯃꯥꯏꯅ ꯂꯩꯔꯗꯤ ꯄꯩꯁꯥꯗꯣ ꯃꯣꯏꯅ ꯍꯥꯏꯗꯤ ꯒꯣꯜꯁꯦ ꯦꯀꯣꯔꯠ ꯇꯧꯕꯅꯦꯕ ꯔꯦꯀꯣꯔꯠ ꯇꯧꯔꯒ ꯃꯣꯏꯅ ꯑꯗꯨꯃꯥꯏꯅ ꯀꯔꯤ ꯍꯥꯏꯁꯤꯔꯥ ꯃꯩꯇꯩꯂꯣꯟ ꯈꯪꯅꯤꯡꯕꯁꯤꯡ ꯑꯩꯈꯣꯏꯅ ꯑꯗꯨꯃꯥꯏꯅ ꯇ꯭ꯔꯥꯟꯁꯂꯦꯠ ꯇꯧꯔꯒ ꯑꯁꯁꯨꯃꯥꯏꯅ ꯇꯧꯅꯦ ꯁꯨꯃꯥꯏꯅ ꯇꯧꯅꯦ ꯍꯥꯏꯗꯣ ꯂꯔꯟ ꯇꯧꯅꯕꯒꯤꯅꯦꯕ ꯈꯪꯕ꯭ꯔꯥ ꯁꯤꯗꯣ ꯑꯗꯨꯒꯤ ꯑꯗꯨꯒ ꯋꯥꯗꯨꯁꯨ ꯁꯦꯟꯖꯤꯠ ꯤꯞ ꯑꯣꯏꯕ ꯋꯥ ꯉꯥꯡꯕ ꯌꯥꯗꯦ ꯖꯁ ꯁꯤꯝꯄꯜ ꯅꯣꯔꯃꯦꯜ ꯋꯥ ꯉꯥꯡꯕ ꯑꯗꯨꯒꯨꯝꯕ ꯉꯥꯡꯒꯗꯕ ꯑꯟꯗꯔꯁꯇꯦꯟ ꯈꯪꯉꯦꯀꯣ ꯍꯧꯔꯦ ꯍꯥꯏꯃ ꯃꯤꯅꯤꯠ ꯑꯃ ꯆꯠꯈ꯭ꯔꯦ
ꯑꯣ
ꯎꯝ ꯇꯨꯃꯤꯟꯅ ꯂꯩꯒꯅꯨ ꯍꯥꯏꯔꯒ
ꯑꯩ ꯉꯁꯥꯏ ꯑꯩꯒꯤ ꯀꯔꯤꯕ
ꯀꯦꯕ
ꯊꯕꯛꯀꯤ ꯗꯨꯀꯥꯟꯕꯨꯗꯣ
ꯑꯥ
ꯑꯩ ꯊꯕꯛꯀꯤ ꯗꯨꯀꯥꯟ ꯃꯄꯨꯗꯣ
ꯍꯣꯏ
ꯑꯗꯨꯗꯣ ꯃꯥꯅ ꯑꯩ ꯊꯕꯛ ꯌꯥꯎꯕꯗ ꯇꯥꯡ ꯀꯌꯥꯗꯩꯅꯣꯌꯦ ꯃꯥꯅ ꯀꯨꯟ ꯀꯨꯟ ꯀꯨꯟꯗꯩꯔ ꯍꯪꯉꯛꯄ ꯑꯉꯣꯟꯗ
ꯎꯝ
ꯑꯩꯅ ꯀꯨꯟꯃꯥꯊꯣꯏꯗꯩꯅꯦ ꯍꯥꯏꯕ
ꯑꯥ
ꯃꯥꯏ ꯁꯨꯃꯥꯏ ꯇꯣꯂꯣꯞꯀꯤ ꯈꯜꯂꯤꯔꯥꯎꯏ ꯑꯣꯛꯈꯥꯛ ꯈꯜꯂꯤ ꯑꯣꯏꯔꯝꯒꯅꯤꯕ
ꯍꯣꯏ ꯃꯥꯅꯦ ꯑꯗꯨꯕꯨꯗꯤ
ꯑꯗꯨꯒ ꯑꯩꯅ ꯈ꯭ꯋꯥꯡꯁꯖꯦ ꯑꯝꯇ ꯌꯦꯡꯊꯣꯀꯦ ꯇꯧꯕꯅꯦ ꯍꯥꯏꯕ
ꯎꯝ
ꯌꯦꯡꯊꯣꯛꯑꯣ ꯃꯥ ꯗꯣꯛꯇꯔ ꯑꯐꯕ ꯑꯃ ꯃ ꯈꯪꯉꯦꯌꯦ ꯃꯥ ꯍꯅ ꯃꯥꯖꯨ ꯅ ꯈꯋꯥꯡ ꯅꯕꯅꯦꯕꯒꯣ
ꯎꯝ
ꯍꯥꯟꯅꯩ ꯅꯨꯄꯤ ꯊꯤꯗꯤꯕ
ꯎꯝ
ꯃꯖꯨ ꯈ꯭ꯋꯥꯡ ꯅꯥꯕꯅꯦꯕ
ꯎꯝ
ꯑꯗꯨ ꯃꯥ ꯗꯣꯛꯇꯔ ꯈꯨꯔꯥꯏꯗ ꯗꯤ ꯗꯣꯛꯇꯔ ꯑꯃ ꯂꯩ ꯃꯥ ꯍꯤꯗꯥꯛ ꯆꯥꯔꯝꯃꯦ ꯐꯩꯌꯦ ꯃꯗꯨꯗꯣ ꯑꯗꯨ ꯅꯨꯄꯥꯗꯣ
ꯎꯝ ꯎꯝ
ꯑꯩꯗꯨ ꯑꯈꯣꯏ ꯃꯥ ꯍꯥꯏꯗꯨꯟ ꯅꯪ ꯉꯁꯤ ꯍꯥꯎꯁꯤꯗꯣ ꯈꯣꯏꯗꯧ ꯌꯥꯝ ꯁꯥꯎꯅꯤꯡꯉꯤꯗꯥ
ꯍꯝ
ꯇꯤꯀꯦꯠ ꯃꯉꯥ ꯀꯛꯄꯗꯣ ꯃꯉꯥꯃꯨꯛ ꯉꯥꯏꯌꯦꯕꯒꯣ
ꯑ
ꯃꯉꯥꯗꯨꯗꯒꯤ ꯌꯥꯝꯗꯕꯗ ꯑꯅꯤꯇꯪ ꯑꯣꯏꯖꯨ ꯑꯃꯇꯪ ꯑꯣꯏꯖꯨ ꯐꯥꯎꯅꯤ ꯌꯥꯔꯦꯅꯦ ꯑꯃꯇꯪ ꯐꯥꯎꯕꯗ ꯂꯤꯁꯤꯡ ꯃꯉꯥꯅꯤ ꯐꯪꯗꯣꯏꯁꯦ
ꯎꯝ
ꯑꯃꯇꯪ ꯕꯨ ꯐꯥꯎꯗꯤ ꯃꯉꯥꯃꯛꯇꯤ ꯂꯣꯏ ꯉꯥꯏꯕ ꯅꯥꯏꯟ ꯖꯤꯔꯣꯗ ꯑꯃꯨꯛ ꯋꯥꯟ ꯁꯚꯦꯟꯗ ꯑꯃꯨꯛ ꯐꯥꯏꯚ ꯋꯥꯟꯗ ꯑꯃꯨꯛ ꯑꯇꯩ ꯑꯇꯩ ꯁꯤꯡꯒꯜ ꯅꯝꯕꯔꯗ ꯑꯃꯨꯛ ꯑꯁ ꯏ ꯀꯥꯕꯅꯦ
ꯑꯁ ꯑꯩꯁꯨ ꯍꯌꯦꯡꯗꯤ ꯒ꯭ꯌꯥꯁ ꯂꯥꯛꯑꯅꯤ
ꯅꯪ ꯅꯥꯟ ꯗꯩ ꯒꯌꯥꯁ ꯂꯧꯗ꯭ꯔꯤꯕꯣ
ꯑꯈꯣꯏ ꯍꯌꯦꯡ ꯊꯥꯔꯛꯀꯗꯕꯅꯦ ꯍꯩꯌ
ꯑꯩ ꯐꯣꯟ ꯑꯃꯖꯨ ꯆꯥꯖ ꯇꯧꯏꯀꯣ
ꯎꯝ
ꯀꯥ ꯑꯃꯗ ꯑꯗꯨꯝ ꯇꯧꯔꯈꯤꯒꯦ ꯁꯤ ꯐꯣꯟꯖꯦ ꯎꯝ
ꯀꯩꯅꯣ ꯑꯗꯨ ꯐꯣꯟ ꯀꯩꯗꯧꯔꯕ ꯎꯝ
ꯃꯁꯥ ꯃꯇꯣꯟꯗ ꯆꯥꯔꯁ ꯆꯪꯉꯦꯕ
ꯎꯝ ꯕ꯭ꯔꯨꯗꯧꯅ
ꯑꯩ ꯉꯁꯤ ꯊꯤ ꯐꯥꯏꯗꯕꯖꯤꯗꯤ
ꯇꯨꯀꯆꯩꯌꯦ ꯑꯁ ꯎꯝ ꯏꯁꯤꯡ ꯉꯁꯥꯏ ꯑꯈꯣꯏ ꯀꯩꯅꯣ ꯂ ꯏꯃꯥꯟꯅꯕꯤ ꯌꯨꯝꯗꯒꯤꯗꯤ ꯑꯈꯣꯏ ꯊꯣꯛꯂꯛꯄꯗꯣ
ꯎꯝ
ꯁꯤꯡꯖꯃꯩꯗꯨ ꯏꯁꯤꯡ ꯑꯃꯨꯛꯀ ꯊꯨꯝꯃ ꯂꯩꯑꯦ
ꯏꯁꯤꯡꯗꯤ ꯃꯅꯤꯄꯨꯔꯗꯕꯨ ꯀꯩꯅꯣꯅꯦ
ꯃꯅꯝ ꯅꯝꯊꯤꯕꯗꯣ ꯅꯂꯥꯗꯒꯤꯒꯣ
ꯃꯅꯝ ꯅꯝꯊꯤꯕ ꯍꯥꯏꯔꯒ ꯉꯔꯥꯡ ꯌꯣꯡꯆꯥꯛ ꯆꯥꯏꯌꯦꯕꯀꯣ
ꯇꯨꯀꯠꯆꯩꯌꯦ ꯍꯧꯔꯥꯅꯤ ꯃꯗꯤꯟꯒꯣ
ꯉꯔꯥꯡ ꯌꯣꯡꯆꯥꯛ ꯆꯥꯏꯌꯦꯕꯒꯣ ꯑꯗꯣ ꯑꯈꯣꯏꯃꯥ ꯊꯤ ꯐꯥꯏꯔꯝꯕ꯭ꯔꯥ ꯈꯪꯗꯦ ꯃꯅꯝ ꯅꯝꯊꯤꯌꯦ ꯀꯥꯁꯦ
ꯌꯦꯔꯨꯝ ꯐꯨꯠꯀꯦꯠ
ꯅꯣꯏꯃꯥ ꯍꯜꯂꯛꯇ꯭ꯔꯤꯕꯣ ꯑꯥ ꯖꯦꯁꯕꯣꯟ
ꯀꯩꯕ
ꯌꯦꯁꯕꯣꯟ ꯅꯣꯏ ꯃꯥ ꯍꯜꯂꯛꯇ꯭ꯔꯤꯕ꯭ꯔꯣꯕ
ꯍꯜꯂꯛꯇ꯭ꯔꯤ
ꯅꯣꯏ ꯕꯥ ꯒꯥꯔꯤꯗꯣ ꯀꯩ ꯀꯝꯗꯧꯔꯦ ꯍꯥꯏꯕꯅꯣ ꯋꯥꯛꯁꯣꯞꯇ ꯊꯝꯃꯕ ꯑꯥ
ꯀꯩ ꯍꯥꯏꯅꯣ
ꯅꯣꯏ ꯕꯥꯒꯤ ꯒꯥꯔꯤꯗꯣ ꯀꯝꯗꯧꯔꯕ꯭ꯔꯣ ꯍꯥꯏꯕ
ꯅꯪ ꯅꯦꯋꯥꯛꯇꯨ ꯌꯥꯗꯤ
ꯌꯥꯅꯤ ꯌꯥꯅꯤ ꯑꯗꯨꯝ ꯄꯥꯏꯌꯣ ꯊꯝꯒꯅꯨ ꯃꯤꯅꯤꯠ ꯃꯉꯥ ꯁꯨꯒꯗꯧ ꯁꯨꯔꯦ ꯇꯥꯕ꯭ꯔꯣ ꯑꯩꯅ ꯍꯥꯏꯁꯤ ꯖꯦꯝꯁꯕꯣꯟ ꯇꯥꯕ꯭ꯔꯣ ꯃꯦ ꯖꯦꯝꯁꯕꯣꯟ ꯍꯜꯂꯣ
ꯀꯩꯅꯣ
ꯀꯩꯅꯣ ꯃꯤꯅ ꯀꯧꯕ ꯈꯨꯝꯗ꯭ꯔꯤꯗꯨꯅ ꯑꯁꯤꯗꯗꯤ ꯆꯤꯟ ꯊꯔꯛꯄ ꯌꯥꯔꯣꯏꯕꯣ ꯆꯤꯟ ꯊꯤꯔꯛꯄ ꯌꯥꯔꯣꯏ ꯍꯌꯦꯡꯁꯦ ꯑꯩ ꯀꯔꯤꯔꯝꯕ ꯐꯨꯔꯤꯠ ꯐꯤꯔꯣꯜ ꯍꯥꯞꯁꯤꯔꯣ ꯈꯪꯗꯦ ꯐꯦꯔꯋꯦꯜꯒꯤꯗ ꯑꯗꯨꯝ ꯌꯨꯅꯤꯐꯣꯔꯝ ꯍꯥꯞꯂꯒ ꯆꯠꯄꯅ ꯐꯒꯗ꯭ꯔꯥ ꯈꯪꯗꯦ
ꯑꯩꯅ ꯍꯥꯏꯖꯦ ꯇꯥꯕ꯭ꯔꯥ ꯍꯥꯏꯖꯦ
ꯍꯥꯥ ꯍꯜꯂꯣ
ꯍꯜꯂꯣ
ꯇꯥꯏꯌꯦ ꯍꯥꯏꯌꯣ ꯅꯪꯒꯤ ꯅꯦꯋꯛꯇꯨꯅ ꯌꯥꯗ꯭ꯔꯤꯗꯣ ꯑꯩꯒꯤꯗꯤ ꯌꯥꯏꯌꯦ